ꯍꯜꯂꯣ
ꯍꯜꯂꯣ
ꯀꯩꯗꯧꯔꯤꯅꫭ
ꯀꯩꯁꯨ ꯇꯧꯗꯦ ꯍꯤꯞꯄꯤ ꯍꯤꯞꯄꯒ ꯂꯩꯌꯦ꯫
ꯅꯨꯡꯉꯥꯏꯔꯦꯅꯦ
ꯅꯨꯡꯉꯥꯏꯔꯦ ꯃꯤꯔꯦꯝꯅꯕꯨ ꯋꯥꯕ꯭ꯔꯣꯅꯦ꯫
ꯀꯩꯗꯧꯔꯤꯅꯣ
ꯑꯩꯗꯤ ꯑꯩꯁꯨ ꯑ ꯍꯤꯞꯄꯁꯨ ꯅꯠꯇꯦ ꯑ ꯐꯝꯕꯁꯨ ꯅꯠꯇꯦ ꯇꯨꯝꯕꯁꯨ ꯅꯠꯇꯦ
ꯑꯦꯁ ꯇꯣꯞ ꯇꯣꯞꯄ ꯊꯕꯛꯅꯤꯅꯦ ꯑꯗꯨꯗꯤ
ꯐꯤ ꯁꯥꯕ꯭ꯔꯣ꯫
ꯁꯥꯗꯦ ꯎꯝ ꯀꯔꯤꯅꯣ ꯍꯧꯖꯤꯛꯁꯦ ꯃꯅꯝ ꯑꯃ ꯂꯥꯛꯑꯦꯍꯦ ꯃꯅꯝ ꯈꯔ ꯅꯨꯡꯁꯤꯕ ꯃꯅꯝ
ꯆꯥꯕꯒꯦꯔꯥ ꯑꯍꯥꯎꯕ ꯃꯅꯝꯂꯔꯥ
ꯑꫭ
ꯎꯝ ꯅꯝꯃꯒ ꯊꯤꯔꯒ ꯆꯠꯂꯣ ꯀꯗꯥꯏꯗꯅꯣ ꯍꯥꯏꯕꯗꯣ
ꯍꯥ ꯑꯩꯒꯤ ꯅꯀꯣꯟꯅ ꯊꯤꯕ ꯇꯥꯔꯦ꯫
ꯀꯩ ꯏꯟꯁꯥꯡ ꯆꯥꯒꯦ ꯑꯌꯨꯛꯇ
ꯑꯌꯨꯛꯇ ꯑꯂꯨꯒ ꯁꯧꯒ꯭ꯔꯤ ꯊꯣꯡꯕꯤꯌꯦ ꯑꯁ ꯑꯗꯨ ꯆꯥꯗꯦ꯫
ꯀꯔꯤ ꯆꯥꯕ ꯑꯗꯨꯗꯤ
ꯉꯔꯥꯡꯒꯤ ꯍꯟꯖꯥꯡ ꯆꯥꯕꯅꯤ ꯀꯗꯥꯏꯗꯒꯤ ꯁꯧꯒ꯭ꯔꯤꯗꯣ ꯑꯗꯨꯝ ꯊꯣꯡꯕꯤꯌꯦꯕ ꯔꯦꯟꯗꯥ ꯂꯩꯔꯁꯨ ꯁꯧꯒ꯭ꯔꯤ ꯁꯧꯒ꯭ꯔꯤ ꯌꯦ ꯑꯁꯤꯗ ꯂꯥꯛꯑꯒ ꯑꯃꯨꯛ ꯁꯧꯒ꯭ꯔꯤ
ꯁꯧꯒ꯭ꯔꯤ ꯆꯥꯏ ꯑꯩꯈꯣꯏꯁꯨ ꯑꯁ ꯍꯥꯎꯋꯤꯗ ꯑꯩꯒꯤꯗꯤ
ꯁꯧꯒꯔꯤꯗꯣ ꯑꯣꯀꯦ ꯇꯧꯋꯦ꯫
ꯑꯁ ꯁꯧꯒ꯭ꯔꯤꯕꯨ ꯍꯥꯎꯕ꯭ꯔꯥꯗ ꯀꯔꯤꯅꯣꯅꯦ
ꯅꯣꯏꯗꯤ ꯑꯗꯨꯝ ꯄꯥꯝꯕꯩꯅꯦꯕ ꯑꯩꯗꯤꯀꯣ ꯄꯥꯝꯗꯕꯒꯤꯀꯣ ꯑꯁ ꯎꯝ ꯇꯟꯈ꯭ꯔꯦ ꯕꯥ
ꯑꯗꯨꯝ ꯍꯥꯎꯏꯗꯥ ꯑꯩꯒꯤꯗꯤ ꯍꯥꯏꯗꯤ ꯑꯁꯤꯟꯕꯗꯣ ꯑꯁꯤ ꯑꯁꯤꯟꯕꯅ ꯈ꯭ꯋꯥꯏꯗ ꯍꯥꯎꯋꯦꯁꯦ ꯁꯣꯒ꯭ꯔꯤꯗꯤ
ꯑꯣ
ꯅꯪ ꯍꯧꯖꯤꯛ ꯀꯥꯏꯗ ꯅꯆꯦ ꯍꯣꯏꯗ ꯂꯩꯕ꯭ꯔꯥ
ꯎꯝ
ꯅꯨꯡꯉꯥꯏꯕ꯭ꯔꯣ ꯅꯨꯡꯁꯥꯒꯨꯝꯕ ꯑꯣ
ꯅꯨꯡꯁꯥꯁꯦ ꯐꯖꯅ ꯊꯣꯛꯇꯕꯒꯤꯀꯣ ꯑꯁꯤ
ꯎꯝ
ꯀꯤꯗꯣ ꯈꯨꯌꯥꯝ ꯀꯩꯅꯣ ꯀꯪꯍꯜꯂꯒ ꯊꯝꯈꯤꯕꯅꯦ ꯑꯗꯨ ꯃꯤ ꯀꯅꯥꯁꯨ ꯂꯩꯇꯦ ꯑꯗꯨꯒ ꯍꯧꯖꯤꯛ ꯏꯆꯦꯒꯤ ꯌꯨꯝꯗ ꯂꯥꯛꯄ ꯑꯩꯅ
ꯅꯣꯡ ꯅꯣꯡ ꯈꯨꯗꯛꯇ ꯆꯨꯔꯗꯤ
ꯅꯤ ꯌꯥꯔꯔꯣꯏ ꯅꯣꯏꯅ ꯇꯣꯏꯈ꯭ꯔꯅꯤ
ꯑꯩ ꯌꯨꯝꯗ ꯂꯩꯕ ꯌꯥꯗꯦꯕ ꯅꯨꯡꯁꯥꯗꯣ ꯉꯁꯥꯏꯗꯣ ꯈꯔ ꯀꯩꯅꯣ ꯊꯣꯔꯒ ꯊꯣꯛꯅꯤꯡꯕꯒꯨꯝ ꯊꯣꯛꯅꯤꯡꯗꯕꯒꯨꯝ ꯑꯗꯨꯝ ꯇꯧꯔꯣ ꯂꯩ ꯈꯪꯗꯦ ꯃꯣꯏꯒꯤꯁꯦ ꯁꯥꯏꯗ
ꯎꯝ
ꯑꯗꯨꯕꯨꯀꯣ ꯁꯥꯔꯁꯨꯀꯣ ꯑꯩꯗꯤ ꯍꯧꯖꯤꯛ ꯀꯩꯅꯣ ꯖꯦꯛꯀꯦꯠꯇꯣ ꯍꯥꯎꯔꯒ ꯂꯩꯕꯅꯦ ꯍꯥꯏꯕꯗꯤ ꯄꯨꯔꯤꯗ ꯑꯋꯥꯖ ꯂꯩꯇꯦ ꯀꯩꯅꯣ ꯅꯍꯥꯟ ꯁꯨ ꯁꯨꯕꯗꯨꯁꯨ ꯐꯖꯅ ꯀꯪꯗꯕꯒꯤ ꯎꯟꯍꯞ ꯌꯥꯝ ꯅꯨꯡꯊꯤꯕꯒ ꯑꯗꯨꯒꯤ
ꯑꯥ
ꯑꯃꯨꯛ ꯁꯨꯕꯤꯈ꯭ꯔꯦ ꯎꯄꯥꯏ ꯂꯩꯇ꯭ꯔꯒ ꯍꯧꯖꯤꯛꯁꯦ ꯅꯣꯏ ꯅꯌꯥꯝꯕ ꯈꯈꯣꯏꯗꯤ ꯂꯩꯔꯤꯕ꯭ꯔꯣ
ꯂꯩꯌꯦ ꯑꯗꯨꯝ ꯂꯩ
ꯗꯗꯥꯁꯨ ꯑꯗꯨꯝ ꯂꯩꯔꯤꯕ꯭ꯔꯣ ꯃꯥꯗꯣ
ꯆꯠꯈꯤꯌꯦ ꯊꯕꯛ ꯑꯃ ꯆꯠꯊꯈꯤꯑꯦ
ꯑꯥ
ꯈꯨꯟ ꯈꯨꯟꯁꯤꯡꯒꯤ ꯃꯥꯜꯂꯦ ꯀꯔꯤ ꯎꯝ ꯀꯩꯅꯣꯗꯣ ꯁꯦꯠꯇꯣ ꯂꯧꯒꯦꯅꯦ
ꯑꯣ ꯃꯣꯏꯅ ꯍꯥꯏꯔꯛꯄ ꯏꯔꯥ
ꯈꯪꯗꯦ ꯃꯥꯜꯂꯦ
ꯑꯣ ꯑꯩꯅ ꯀꯩꯅꯣ ꯎꯝ
ꯎꯝ ꯀꯨꯏꯔꯦ ꯆꯥꯊꯣꯛ ꯈꯤꯕ
ꯎꯝ ꯃꯥꯗꯣ ꯆꯥꯛ ꯌꯦꯟꯁꯥꯡꯒꯨꯝꯕꯗꯤ ꯊꯣꯡꯉꯒ ꯆꯥꯗꯤ ꯆꯥꯔ
ꯑꯗꯨꯝ ꯆꯥꯕꯅꯦꯗ ꯁꯧꯒ꯭ꯔꯤꯗꯣ ꯑꯌꯨꯛ ꯂꯩꯕ ꯃꯥꯜꯂꯦ ꯈꯪꯗꯦ ꯂꯩꯕ꯭ꯔꯥ ꯑꯩꯈꯣꯏꯗꯁꯨ ꯈꯔꯥ ꯄꯤꯌꯦ
ꯏꯃꯥꯟꯅꯕꯤ ꯍꯥꯏꯔꯕꯀꯣ ꯃꯥꯗꯣ ꯆꯥꯛ ꯑꯥ ꯊꯣꯡꯅꯤꯡꯉꯥꯏ ꯇꯜꯂꯦ ꯍꯥꯏꯌꯦ ꯑꯗꯨꯒꯤ ꯑꯩꯒꯤ ꯌꯨꯝꯗ ꯂꯥꯛꯑꯦ ꯉꯔꯥꯡ ꯍꯥꯏꯔꯛꯄꯥ ꯑꯣ
ꯑꯣ ꯀꯩꯅꯣꯗꯨꯔꯥ ꯑꯁ ꯑꯥ ꯑꯁ ꯑꯥ ꯑꯣ ꯃꯍꯥꯛꯀꯠ ꯀꯔꯤꯅꯨꯃꯤꯠꯇꯅꫭ ꯆꯠꯈꯤꯕꯅ‌ꯦ ꯊꯪꯖꯥ ꯊꯪꯖꯥꯗ꯭ꯔꯥ ꯑꯣ ꯊꯪꯖꯥꯗ ꯆꯠꯈꯤꯕꯅꯦ ꯎꯝ
ꯑꯗꯨꯒ ꯑꯁꯤ ꯏꯃꯥꯟꯅꯕꯤꯗꯣ
ꯎꯝ
ꯃꯥꯗꯣ ꯑꯗꯨꯗ ꯂꯩꯅꯤꯡꯗ꯭ꯔꯦ ꯍꯥꯏꯌꯦ ꯏꯁꯤꯡꯁꯨ ꯌꯥꯝ ꯗꯦ ꯑꯗꯨꯒ ꯑꯥ ꯀꯩꯅꯣ ꯁꯥꯁꯨ ꯁꯥꯔꯦ ꯍꯥꯏꯌꯦ ꯑꯗꯨꯗꯒꯤ ꯑꯩꯈꯣꯏꯗꯒꯤ ꯍꯦꯟꯅ ꯁꯥꯏ ꯍꯥꯏ ꯃꯣꯏꯗꯣ ꯑꯗꯨꯒꯤ ꯑꯁ ꯂꯩꯕꯗꯣ ꯅꯨꯡꯉꯥꯏꯇ꯭ꯔꯦ ꯍꯥꯏꯔꯛꯑꯦ
ꯃꯥ ꯑꯇꯣꯞꯄ ꯚꯔꯥ ꯊꯤ ꯍꯥꯏꯕ꯭ꯔꯣ
ꯎꯝ ꯑꯗꯨ ꯐꯪꯗꯦ ꯍꯥꯏ ꯑꯗꯣ ꯉꯁꯤ ꯑꯃꯨꯛ ꯊꯤꯒꯦꯔꯥ ꯍꯥꯏꯗꯤ ꯍꯥꯏꯈꯤꯕꯅꯤ
ꯎꯝ ꯌꯨꯝ ꯕꯔꯥ ꯊꯤꯕꯁꯨ ꯋꯥꯕꯅ‌ꯦꯃꯤ
ꯎꯝ ꯌꯥꯝ ꯇꯥꯡꯕꯁꯨ ꯂꯩꯌꯦ ꯑꯗꯨꯒ ꯀꯩꯅꯣ ꯇꯧꯔꯒ ꯌꯨꯝ ꯐꯠꯇꯕ ꯑꯗꯨꯒꯨꯝꯕ ꯂꯩꯕ ꯃꯥꯜꯂꯦ
ꯃꯣꯏꯒꯤ ꯃꯅꯦ ꯑꯃ ꯀꯩꯅꯣ ꯑꯥ ꯁꯤ ꯅꯣꯅꯦꯗꯒꯤ ꯑꯥ ꯅꯥꯕꯁꯨ ꯂꯩꯌꯦ ꯍꯥꯏꯌꯦ ꯑꯗꯨ ꯃꯣꯏꯒꯤꯁꯨ ꯑꯗꯨꯝ ꯊꯤꯕꯅꯤ ꯍꯥꯏꯌꯦ ꯊꯤꯃꯤꯟꯅꯕ ꯃꯥꯜꯂꯦ
ꯀꯔꯤ ꯀꯔꯤ ꯇꯧꯅꯔꯤꯕ꯭ꯔꯣ ꯏꯆꯦꯒꯤ ꯏꯃꯨꯡꯁꯤꯡꯗꯨꯗꯤ
ꯑ ꯑꯗꯣ
ꯃꫭꯏ ꯀꯩꯅꯣ ꯑꯥ
ꯀꯩꯕ ꯂꯧꯗ ꯑꯥ ꯀꯩꯅꯣ ꯑꯁꯤ ꯂꯥꯛꯑꯒꯦ ꯍꯥꯏꯌꯦ ꯆꯠꯈ꯭ꯔ‌ꯦ
ꯑꯁ ꯅꯪꯗꯤ ꯆꯠ
ꯑꯁꯦꯡꯀꯤꯔꯣ ꯍꯥ